ꯍꯜꯂꯣ ꯇꯥꯔꯦ ꯇꯥꯔꯦ
ꯑꯩꯁꯦ ꯅꯣꯏꯗꯁꯨ ꯆꯠꯂꯨꯔꯕꯅꯦ ꯑꯗꯣ ꯅꯣꯏ ꯃꯥꯅ ꯅꯪꯗꯣ ꯊꯕꯛ ꯆꯠꯊꯣꯛꯈꯤꯅ ꯅꯪꯗꯣ ꯂꯩꯍꯧꯗꯦ ꯅꯪ ꯀꯌꯥꯝ ꯋꯥꯠꯂꯤꯒꯦ ꯍꯜꯂꯛꯇꯧꯕ
ꯍꯜꯂꯥꯛꯑꯅꯤ ꯀꯩꯗꯧꯔꯒꯦ
ꯑꯁ ꯉꯁꯤꯁꯦ ꯅꯣꯡꯒ ꯃꯪꯂꯤ ꯃꯪꯂꯤꯒ ꯇꯧꯔꯦ ꯑꯗꯨꯗ ꯊꯦꯡꯅꯗꯕꯁꯨ ꯀꯨꯏꯔꯦ ꯊꯕꯛ ꯅꯨꯡꯆꯤꯟꯅꯕꯅꯤꯅ ꯁꯤꯡꯖꯨꯒꯨꯝꯕ ꯀꯩꯅꯣꯝ ꯆꯥꯁꯤꯔꯅ ꯑꯗꯨꯒꯤ ꯍꯥꯏꯒꯦꯅ ꯈꯜ ꯈꯜꯂꯛꯄꯅꯤꯗ
ꯑꯁ ꯌꯥꯝ ꯐꯔꯦ ꯏꯕꯦꯝꯃ ꯑꯩ ꯆꯥꯅꯤꯡ ꯆꯥꯅꯤꯡ ꯂꯩꯔꯝꯃꯤꯅꯦ ꯉꯥꯏꯍꯥꯛꯇꯪ ꯂꯩꯔ ꯍꯜꯂꯛꯑꯅꯤ ꯑꯩꯗꯣ ꯕꯖꯥꯔ ꯊꯕꯛ ꯑꯃ ꯆꯠꯄꯅꯤ ꯀꯩꯀꯩ ꯂꯩꯔꯛꯎꯒꯦ ꯑꯗꯨꯗꯤ ꯁꯤꯡꯖꯨ ꯊꯥꯛꯅꯕ
ꯂꯐꯨ ꯁꯤꯡꯖꯨ ꯆꯥꯖꯔꯕ ꯑꯗꯨꯒ ꯆꯥꯉꯥ ꯑꯃ ꯂꯣꯜꯂꯒ ꯍꯥꯎꯗꯧ ꯃꯥꯜꯂꯦ ꯍꯥꯏꯕ
ꯌꯥꯏ ꯍꯥꯎꯅꯤ
ꯑꯗꯨꯗꯤ ꯂꯐꯨ ꯁꯤꯡꯖꯨꯗꯤ ꯑꯗꯨꯝ ꯍꯥꯏꯗꯤ ꯎ ꯃꯣꯔꯣꯛꯇꯤ ꯆꯥꯅꯔꯔꯣꯏ ꯃꯣꯔꯣꯛ ꯑꯉꯥꯡꯕ ꯍꯦꯟ ꯆꯥꯟꯅꯕꯅꯦꯕ ꯁꯤꯡꯖꯨꯒꯤꯗꯤ ꯑꯗꯨꯅ ꯀꯩꯅꯣ ꯇꯧꯔꯁ ꯇꯨꯝꯅꯤꯡꯀꯣꯛꯇꯣ ꯁꯤꯗ ꯑꯩꯈꯣꯏꯗꯤꯗꯤ ꯍꯧꯗ꯭ꯔꯦ ꯑꯩꯈꯣꯏꯒꯤ ꯂꯣꯏ ꯁꯤ ꯂꯩꯔꯝꯃꯦ ꯑꯗꯨꯗ ꯀꯩꯊꯦꯜꯗ ꯌꯥꯎꯕ꯭ꯔꯥ ꯌꯦꯡꯉꯣ ꯑꯗꯨꯗꯨꯒ ꯂꯩ ꯑꯗꯨꯃꯥꯏ ꯌꯦꯉꯣ
ꯌꯥꯏ ꯌꯥꯏ ꯌꯦꯡꯉꯛꯀꯦ ꯇꯣꯞꯅꯤꯡꯀꯣꯛ ꯈꯛꯇꯔꯑꯣ ꯀꯩꯀꯩ ꯂꯩꯔꯛꯑꯣꯒꯦ ꯃꯣꯔꯣꯛꯀ ꯇꯣꯄꯅꯤꯡꯀꯣꯛꯀ ꯂꯩꯔꯦ
ꯃꯣꯔꯣꯛꯇꯨꯗꯤ ꯂꯩꯗ꯭ꯔꯁꯨ ꯌꯥꯔꯦ ꯄꯩꯁꯥ ꯇꯤꯡꯅꯑꯝꯅꯦ ꯌꯨꯝꯗꯒꯤ ꯑꯔꯩ ꯄꯨꯔ ꯂꯣꯏꯔꯦ ꯉꯥꯔꯤꯁꯨꯦ ꯑꯗꯨꯝ ꯌꯨꯝꯗ ꯄꯨꯊꯣꯛꯅꯔ ꯂꯣꯏꯔꯦ ꯑꯁ ꯂꯐꯨꯗꯤ ꯂꯩꯇꯦꯍꯦ ꯆꯥꯅꯒꯗꯕꯁꯦ
ꯂꯐꯨ ꯑꯩ ꯂꯩꯔꯛꯑꯒꯦ ꯀꯔꯝꯕ ꯂꯐꯨ ꯂꯩꯔꯛꯎꯒꯦ ꯍꯥꯎꯗꯕꯁꯦ ꯑꯩ ꯈꯪꯗꯦ ꯀꯃꯥꯏꯅ ꯇꯧꯅꯤ
ꯂꯐꯨ ꯀꯩꯅꯣ ꯂꯐꯨ ꯑꯍꯥꯎꯕ ꯈꯪꯗ꯭ꯔꯣ ꯍꯥꯏꯁꯤꯕꯣ
ꯈꯪꯗꯦ ꯂꯐꯨ ꯑꯍꯥꯎꯕ
ꯈꯪꯗ ꯌꯥꯝ ꯅꯧꯕꯅ ꯍꯥꯎꯋꯦ ꯌꯥꯝ ꯅꯧꯕꯅ ꯍꯥꯎꯋꯦ ꯍꯥꯏꯗꯥꯏꯅꯦ
ꯍꯥꯏꯅꯕꯅꯦ ꯍꯥꯏꯅꯕꯕꯨꯗꯤ ꯑꯅꯧꯕ ꯅ ꯍꯥꯎꯋꯦ
ꯑꯗꯨꯗꯤ ꯂꯐꯨ ꯑꯅꯧꯕꯗꯨ ꯅꯪ ꯌꯦꯡꯉꯒ ꯍꯥꯏꯐꯦꯠ ꯄꯥꯏꯕꯗ ꯈꯪꯅꯤꯗꯅ ꯅꯠꯇ꯭ꯔꯒ ꯃꯣꯏ ꯌꯣꯜꯂꯤꯕ ꯏꯅꯦꯗꯨꯗ ꯍꯪꯒꯦ ꯍꯥꯏꯕ꯭ꯔꯥ
ꯍꯪꯉꯒꯦꯅꯦ
ꯑꯗꯨꯃꯥꯏꯅ ꯍꯪꯉꯨ ꯑꯗꯨ ꯍꯥꯏꯔꯒ ꯍꯥꯏꯔꯛꯑꯣ ꯅꯪ ꯍꯥꯏꯗꯣꯏꯗꯣ
ꯑꯗꯥꯏ ꯍꯜꯂꯛꯄꯒ ꯗꯨꯝ ꯅꯪꯉꯣꯟꯗ ꯍꯥꯏꯔꯛꯑꯣ ꯍꯥꯏꯔꯥ ꯅꯠꯇ꯭ꯔꯒꯅ ꯅꯪ ꯄꯨꯡ ꯀꯌꯥ ꯑꯗꯥꯏꯗ ꯂꯥꯛꯀꯦ ꯍꯥꯏꯅꯣ
ꯅꯪ ꯍꯜꯂꯛꯄꯒ ꯍꯥꯏꯔꯛꯑꯣ ꯍꯥꯏꯗꯤ ꯂꯐꯨꯗ ꯅꯪ ꯂꯩꯔꯛꯇꯨꯕꯅꯤꯅꯀꯣ ꯑꯗꯨꯗ ꯑꯩ ꯉꯥꯔꯤ ꯅꯨꯡ ꯉꯧꯕ ꯈꯣꯠꯄꯕꯨꯗꯤ ꯑꯩ ꯑꯗꯨꯝ ꯇꯧꯔꯝꯃꯒꯦ ꯃꯣꯔꯣꯛꯇꯨꯗꯩ ꯉꯧꯔꯝꯃꯒꯦ ꯑꯗꯨ ꯃꯅꯤꯡ ꯂꯩꯀꯥꯏꯒꯤ ꯏꯆꯦ ꯆꯦꯗꯨꯁꯨ ꯃꯌꯨꯝ ꯄꯥꯟꯗꯕ ꯀꯨꯏꯗ꯭ꯔꯦꯗꯅ ꯃꯥꯖꯨ ꯑꯗꯨ ꯃꯥꯖꯨ ꯍꯧꯕꯤꯔꯖꯦ ꯍꯥꯏꯗꯤ ꯃꯥꯁꯨ ꯂꯨꯍꯣꯡꯗ ꯀꯨꯏꯗ꯭ꯔꯅꯤꯅ ꯃꯥꯖꯨ ꯌꯥꯎꯖꯅꯕ ꯃꯥ ꯑꯃꯒ ꯍꯧꯔꯒ ꯂꯩꯃꯤꯟꯅꯔꯝꯃꯤꯒꯦ ꯆꯥ ꯅꯨꯡꯗꯣ ꯑꯩ ꯂꯣꯏ ꯊꯣꯡꯑꯝꯃꯒꯦ ꯊꯨꯅꯕ
ꯐꯔꯦꯅꯦ ꯑꯗꯨꯃꯥꯏꯅ ꯇꯧꯊꯣꯛ ꯑꯝꯃꯣ ꯃꯥꯏ ꯂꯨꯍꯣꯡꯕꯩ ꯈꯣꯠꯄꯒꯤ ꯄꯣꯠꯆꯩ ꯌꯦꯡꯕꯤꯕ ꯆꯠꯄꯤ ꯌꯥꯕꯅꯦ ꯑꯩꯈꯣꯏꯗ ꯊꯕꯛ ꯏꯪꯈꯥꯡ ꯑꯃ ꯀꯩꯅꯣ ꯇꯧꯅꯔꯗꯤ
ꯑꯗꯨꯅꯦ ꯑꯩꯖꯨ ꯅꯪꯗꯣ ꯊꯕꯛ ꯆꯤꯟꯃꯟꯕꯗꯨꯗ ꯑꯩꯁꯦꯉ ꯍꯥꯏ ꯉꯝꯗ꯭ꯔꯕ ꯑꯗꯨꯗꯣ ꯊꯕꯛ ꯁꯪꯉꯗꯤ ꯃꯣꯏꯅ ꯆꯠꯂꯒ ꯀꯩꯀꯩ ꯑꯋꯥꯠ ꯑꯄꯥꯗꯣ ꯇꯥꯟꯅꯔꯨꯁꯦ ꯍꯥꯏꯒꯗꯅꯤ ꯍꯥꯏꯒꯦ ꯇꯧꯕꯅꯦꯕ
ꯎ ꯀꯩꯗꯧꯉꯩ ꯆꯠꯁꯤꯒꯦ ꯅꯣꯡꯃ ꯉꯁꯤ ꯅꯠꯇꯕ ꯉꯁꯤꯕꯨꯗꯤ ꯑꯗꯨꯝ ꯆꯥꯃꯤꯟꯅ ꯈꯣꯠ ꯇꯧꯔꯁꯦ ꯑꯗꯨꯒ ꯏꯕꯥꯅꯤ ꯑꯃꯨꯛꯇꯪ ꯆꯠꯁꯤꯅꯦ ꯀꯩꯗꯧꯉꯩ ꯆꯠꯁꯤꯒꯦ
ꯅꯪꯅ ꯁꯪꯒꯗꯕ ꯑꯃ ꯍꯥꯏꯔꯣꯅ ꯑꯩꯕꯨꯗꯤ ꯑꯗꯨꯝ ꯌꯨꯝꯗ ꯂꯩꯕꯅꯤ ꯅꯪꯅ ꯊꯕꯛ ꯅꯨꯡ ꯆꯠꯄꯅꯤ ꯅꯪꯅ ꯊꯕꯛ ꯌꯥꯝ ꯆꯤꯟꯒꯜꯂꯤꯗꯅ ꯑꯩꯕꯨꯗꯤ ꯊꯕꯛ ꯆꯠꯄꯁꯨ ꯅꯠꯇꯕꯅꯤꯅ
ꯐꯔꯦꯅꯦ ꯑꯗꯣ ꯀꯩꯅꯣ ꯇꯧꯋꯦ ꯅꯪ ꯃꯥꯒꯤꯗꯤ ꯀꯩ ꯀꯩ ꯄꯥꯡꯒꯦ ꯈꯜꯂꯤꯅꯣ
ꯑꯗꯨꯅꯦ ꯑꯩꯁꯨ ꯍꯥꯏꯒꯦ ꯈꯜꯂꯤꯅꯦ ꯍꯥꯏꯗꯤ ꯏꯆꯦꯗꯨꯗꯅꯦ ꯍꯌꯦꯡ ꯁꯤꯡꯖꯨ ꯆꯥꯅꯔꯒ ꯎ ꯉꯁꯤ ꯁꯤꯡꯖꯨ ꯆꯥꯅꯕꯩꯗꯨꯗ ꯏꯆꯦ ꯅꯪ ꯀꯩ ꯋꯥꯠꯂꯤꯅꯣ ꯀꯩ ꯄꯥꯡꯉꯣ ꯍꯥꯏꯔꯤꯅꯣ ꯑꯗꯨꯅ ꯍꯥꯏꯕꯅ ꯐꯔꯤꯕ꯭ꯔꯥ ꯅꯠꯇ꯭ꯔꯒꯅ ꯍꯥꯏꯗꯕꯤꯗ ꯄꯥꯡꯕꯅ ꯐꯗꯣꯏꯔꯥ ꯍꯥꯏꯗꯕꯤ ꯄꯥꯡꯉꯒꯅ ꯑꯃꯨꯛ ꯂꯩꯔꯝꯃꯗꯤ ꯑꯃꯨꯛ ꯈꯜꯂꯤꯕ
ꯂꯩꯀꯥꯏꯒꯤꯅꯤꯅ ꯃꯉꯣꯟꯗ ꯍꯪꯉ ꯄꯥꯝꯕꯤꯕꯗꯨꯅ ꯐꯩꯌꯦ ꯍꯥꯏꯗꯤ ꯑꯩꯈꯣꯏꯒꯁꯨ ꯑꯗꯨꯝ ꯀꯩꯅꯣ ꯂꯣꯏꯅꯔꯒ ꯂꯩꯕ ꯃꯤꯅꯤꯅꯅꯦ ꯀꯩꯁꯨ ꯀꯥꯏꯗꯦꯗꯅ ꯍꯪꯕꯗꯣ ꯃꯥꯏ ꯑꯄꯥꯝꯕꯗꯣ ꯀꯩꯅꯣꯅ ꯍꯪꯕꯤꯔꯒꯀꯣ
ꯍꯣꯏ ꯑꯗꯨꯃꯥꯏꯅ ꯇꯧꯔꯖꯦ ꯉꯁꯤ ꯁꯤꯡꯖ ꯆꯥꯟꯅꯕꯩꯗꯨꯗꯅꯦ ꯐꯝꯃꯤꯟꯅꯔ ꯏꯆꯦ ꯅꯪ ꯀꯩꯀꯩ ꯋꯥꯠꯂꯤ ꯅꯈꯣꯏꯗꯣ ꯀꯩꯀꯩ ꯋꯥꯠꯂꯤꯒꯦ ꯍꯪꯉꯖꯦ ꯑꯗꯨꯒ ꯅꯪꯒꯤ ꯃꯥꯏ ꯑꯌꯥꯝꯕꯅꯗꯤ ꯃꯥꯒꯤ ꯂꯩꯒꯗꯕ ꯄꯣꯠꯇꯣ ꯌꯥꯝꯌꯥꯝ ꯂꯩꯁꯜꯂꯦ ꯍꯥꯏꯕꯅꯦꯕ ꯀꯨꯏꯁꯨ ꯀꯨꯏꯗ꯭ꯔꯕꯅꯤꯅ ꯍꯩꯖꯤꯡ ꯄꯣꯠꯁꯨ ꯀꯨꯏꯗ꯭ꯔꯕꯅꯦꯕ ꯃꯥꯒꯤ ꯃꯊꯪ ꯊꯥꯗ ꯑꯣꯏꯔꯝꯅꯤꯌꯦ ꯃꯥꯒꯤ ꯂꯨꯍꯣꯡꯕꯗꯣ
ꯍꯣꯏ ꯑꯗꯨꯃꯥꯏꯅ ꯍꯪꯕꯤꯔꯨꯔꯁꯦ ꯑꯩꯈꯣꯏꯅꯤ ꯑꯁ ꯑꯩꯗꯤ ꯂꯨꯍꯣꯡꯕꯗ ꯁꯦꯠꯅꯕ ꯐꯤꯔꯣꯜ ꯆꯥꯔꯣꯡꯐꯥꯎ ꯂꯩꯇ꯭ꯔꯤꯕꯅꯦ ꯑꯝꯇ ꯇꯧꯔꯤꯁꯦ
ꯑꯁ ꯅꯪ ꯗ ꯅꯠꯇꯦꯗ ꯆꯥꯎꯔꯕꯅꯤꯅ ꯑꯃꯨꯛ ꯏꯃꯥꯗꯤ ꯄꯩꯁꯥ ꯅꯤꯗꯨꯕ ꯏꯀꯥꯏꯖꯔꯤꯅꯦ ꯑꯩꯁꯨ ꯊꯕꯛꯁꯨ ꯃꯅꯥ ꯑꯃ ꯐꯥꯎꯕꯨ ꯁꯨ ꯍꯣꯏ ꯊꯕꯛ ꯏꯃꯨꯡꯒꯤ ꯃꯇꯦꯡ ꯄꯥꯡꯕꯗꯤ ꯍꯦꯟꯗꯅ ꯑꯇꯣꯞꯄ ꯊꯕꯛ ꯄꯩꯁꯥ ꯊꯣꯛꯄ ꯌꯥꯕ ꯑꯝꯇ ꯇꯧꯗ꯭ꯔꯕꯅꯤꯅ ꯀꯔꯤ ꯂꯨꯍꯣꯡꯕꯅ ꯀꯔꯤ ꯁꯦꯠ ꯍꯥꯏꯗꯤ ꯀꯩ ꯂꯩꯗꯣꯏꯅꯣ ꯍꯥꯏ ꯐꯅꯦꯛ ꯃꯌꯦꯛ ꯅꯥꯏꯕꯤ ꯄꯩꯁꯥꯒ ꯑꯝꯇ ꯂꯩꯇꯦ ꯂꯩꯅꯕꯒ
ꯑꯗꯨꯅꯦ ꯁꯨꯝ ꯁꯦꯠꯈꯤꯕ ꯗ꯭ꯔꯦꯁ ꯑꯃꯁꯨ ꯍꯟꯖꯤꯜꯂ ꯁꯦꯠꯅꯤꯡ ꯅꯠꯇꯦꯗꯅ ꯑꯗꯣ ꯃꯥꯒꯤ ꯂꯨꯍꯣꯡꯕꯅꯤꯅ ꯑꯃꯨꯛ ꯈꯔꯁꯨ ꯀꯦꯔꯒ ꯌꯥꯎꯅꯤꯡꯉꯤ ꯀꯃꯥꯏꯅ ꯇꯧꯗꯣꯏꯅꯣ ꯈꯪꯗꯦ ꯑꯩꯁꯨ
ꯑꯁ ꯑꯩꯒꯤꯗ ꯑꯃꯠꯇꯕꯨ ꯂꯩꯗ꯭ꯔꯤꯗ ꯑꯁꯨꯛ ꯌꯥꯝꯅ ꯃꯤ ꯂꯨꯍꯣꯡꯕ ꯌꯥꯎꯔꯛꯏꯁꯦ ꯀꯩꯅꯣ ꯇꯧꯔꯒ ꯃꯤꯉꯣꯟꯗꯒꯤ ꯏꯅꯝꯃꯗꯒꯤꯩ ꯈꯔ ꯋꯥꯏ ꯑꯗꯩ ꯑꯩꯈꯣꯏ ꯃꯥꯖꯨ ꯄꯥꯝꯗꯒꯤ ꯈꯔ ꯋꯥꯏ ꯇꯧ ꯂꯩꯔꯝꯃꯤ ꯇꯧꯔꯤꯁꯦ ꯑꯗꯨ ꯁꯨꯝ ꯆꯥꯎꯔꯛꯑꯕꯅꯤꯅ ꯃꯤꯉꯣꯟꯗꯒꯤ ꯁꯨꯝ ꯋꯥꯏꯔ ꯋꯥꯏꯔ ꯆꯠꯄꯁꯨ ꯏꯀꯥꯏꯖꯩꯕ ꯑꯗꯣ ꯍꯟꯗꯛꯇꯤ ꯏꯃꯥꯗꯩ ꯍꯥꯏꯔꯦ ꯅꯝꯗꯅ ꯂꯩꯍꯧꯔꯒ ꯇꯧꯕꯅꯦ ꯍꯥꯏꯕꯗꯤ ꯂꯩꯀꯥꯏꯒꯤ ꯁꯤꯁꯨ ꯑꯣꯏꯔꯦ ꯑꯗꯨ ꯁꯨꯝ ꯇꯤꯟꯅꯔꯕ ꯑꯣꯏꯕꯅꯤꯅ ꯏꯆꯦꯅꯦ ꯍꯥꯏꯖꯕꯩ ꯋꯥꯅꯦ ꯑꯗꯨꯝ ꯏꯃꯥꯟꯅꯕꯤ ꯇꯥꯏꯞꯇ ꯂꯣꯏꯅꯔꯒ ꯂꯩꯔꯕꯅꯤꯅ
ꯃꯥꯅꯤ ꯑꯗꯨꯗꯤ ꯅꯪꯒꯤ ꯂꯩꯀꯥꯟꯗꯣ ꯑꯗꯨꯗ ꯑꯩꯉꯣꯟꯗꯁꯨ ꯍꯥꯏꯔꯝꯃꯣ ꯑꯩꯁꯨ ꯑꯝꯇꯪ ꯂꯩꯅꯤꯡꯉꯦ ꯂꯩꯕꯨꯗꯤ ꯂꯩꯇꯦ ꯑꯗꯨꯏꯁꯨ ꯑꯩꯁꯨ ꯑꯝꯇꯪ ꯂꯩꯇ꯭ꯔꯒꯗꯤ ꯁꯨꯝ ꯆꯠꯄ ꯈꯨꯗꯤꯡꯒꯤ ꯅꯨꯡꯉꯥꯏꯇꯦꯗꯅ
ꯍꯥꯏꯗꯤ ꯀꯣꯝꯕꯤꯔꯩ ꯃꯆꯨꯗꯣ ꯀꯣꯝꯝꯕꯤꯔꯩ ꯃꯆꯨꯅ ꯇꯤꯜꯍꯧ ꯃꯀꯨꯝ ꯃꯆꯨꯗꯣ ꯌꯥꯝ ꯁꯦꯠꯅꯤꯡꯕꯅꯦꯕ ꯑꯩꯁꯦ ꯑꯗꯨ ꯇꯥꯡꯗꯤ ꯇꯥꯡ ꯉꯝꯅꯤꯅꯦ ꯔꯥꯅꯤ ꯐꯤꯗꯨꯁꯨ
ꯇꯥꯡꯉꯝꯒꯅꯤ ꯑꯗꯣ ꯅꯪ ꯐꯤꯁꯨ ꯐꯅꯦꯛꯁꯨ ꯄꯨꯜꯂꯞ ꯂꯩꯒꯦ ꯈꯜꯂꯤꯔꯥ ꯀꯃꯥꯏꯅ ꯇꯧꯔꯤꯅꯣ
ꯑꯁ ꯐꯤꯗꯨꯗꯤ ꯄꯩꯁꯥ ꯌꯥꯝꯃꯛꯑꯅꯤꯌꯦ ꯔꯥꯅꯤ ꯃꯅꯥꯎ ꯑꯣꯏꯅ ꯂꯩꯔꯁꯤꯔ ꯈꯜꯂꯤꯅꯦ ꯐꯤꯗꯨꯗꯤ ꯄꯩꯁꯥ ꯇꯥꯡꯉꯅꯦꯕ ꯑꯗꯨꯗꯤ
ꯇꯥꯡꯕꯅꯦ ꯇꯥꯡꯕꯅꯤ
ꯅꯪ ꯈꯪꯅꯤ ꯑꯩꯈꯣꯏ ꯃꯥꯅ ꯃꯔꯝ ꯑꯃ ꯂꯤꯛꯂꯒ ꯂꯤꯛꯄꯅꯦ ꯄꯩꯁꯥꯅ ꯃꯔꯣꯝ ꯄꯤꯌꯨ ꯌꯥꯗꯕꯅꯦ ꯅꯁꯥꯅ ꯅꯁꯥ ꯇꯥꯟꯖꯔꯒ ꯂꯩꯕ ꯇꯝꯃꯨꯕꯖꯤꯅ ꯃꯔꯣꯜ ꯑꯃ ꯃꯉꯣꯟꯗ ꯅꯤꯕꯗꯨꯃ ꯏꯀꯥꯏꯔꯝꯃꯦ ꯑꯩꯁꯨ ꯍꯥꯏꯒꯗꯕ
ꯅꯣꯏ ꯃꯥ ꯂꯤꯛꯆꯕꯩꯅꯦꯍꯦ ꯅꯪ ꯍꯥꯏꯔꯗꯤ ꯑꯗꯨꯝ ꯄꯤꯔꯛꯀꯅꯤ ꯂꯩꯔꯤꯗꯨꯕꯨ ꯄꯩꯁꯥ ꯌꯥꯝ ꯄꯥꯏꯗꯨꯕꯨ
ꯀꯥꯏꯗꯩ ꯄꯩꯁꯥ ꯄꯥꯏꯕꯅꯣꯗ ꯑꯗꯣ ꯑꯩꯈꯣꯏ ꯕꯥꯅ ꯀꯥꯏꯗꯒꯤ ꯀꯥꯏ ꯄꯩꯁꯥꯅ ꯃꯥꯅ ꯅꯣꯡꯃ ꯊꯕꯛ ꯁꯨ ꯂꯨꯔ ꯆꯠꯂꯒ ꯑꯩꯈꯣꯏ ꯃꯥ ꯐꯪꯉꯤ ꯅꯣꯡꯃꯗꯤ ꯍꯥꯇꯦ ꯍꯥꯠꯇꯦ ꯗꯨꯀꯥꯟ ꯐꯝꯃꯤ ꯑꯣꯏ ꯌꯥꯕꯁꯨ ꯅꯠꯇꯦ ꯗꯨꯀꯥꯟ ꯐꯪꯕ ꯄꯩꯁꯥꯕꯨ ꯀꯌꯥꯝ ꯐꯪꯗꯣꯏꯅꯣ ꯁꯤꯀꯤ ꯑꯅꯥ ꯃꯉꯥꯏꯔꯦ ꯐꯪꯗꯣꯏꯗꯣ ꯇꯣꯡꯕꯁꯨ ꯅꯠꯇꯅ
ꯃꯥꯅꯤꯅꯦ ꯑꯗꯨꯁꯨ ꯑꯩꯗꯤ ꯐꯨꯔꯤꯠ ꯐꯖꯕ ꯑꯝꯇꯁꯨ ꯇꯨꯅꯤꯡꯕꯅꯦ ꯀꯌꯥꯃꯨꯛ ꯌꯧꯕꯅꯣ ꯈꯪꯗꯦ ꯃꯃꯜꯖꯦ ꯐꯨꯔꯤꯠ ꯄꯥꯝꯃꯤ ꯇꯧꯔꯤꯖꯦ ꯐꯅꯦꯛ ꯐꯤꯒ ꯆꯥꯟꯅꯕ ꯑꯃꯖꯨ ꯄꯥꯝ
ꯑꯗꯨ ꯍꯥꯏꯔꯒꯁꯨ ꯃꯤꯅꯦ ꯐꯨꯔꯤꯠꯁꯨ ꯂꯩꯗ ꯌꯥꯔꯣꯏ ꯈꯨꯣꯡꯎꯞꯁꯨ ꯂꯩꯗ ꯌꯥꯔꯣꯏ ꯕꯦꯒꯁꯨ ꯂꯩꯗ ꯌꯥꯔꯣꯏ ꯑꯁ ꯂꯩꯗꯧꯕꯒꯤ ꯂꯩꯗꯧꯕ ꯉꯥꯛꯇ ꯈꯥꯎꯁꯨ ꯂꯩ ꯍꯥꯏ ꯑꯁ ꯂꯨꯍꯣꯡꯉꯗ ꯄꯨꯅꯉꯥꯏ ꯕꯦꯒꯁꯨ ꯂꯩꯇ ꯌꯥꯔꯣꯏ ꯇꯧꯔꯤꯁꯦ ꯑ ꯁꯥꯈ꯭ꯔꯦꯅ ꯇꯧꯗꯣꯏꯁꯦ ꯑꯗꯨꯗꯒꯤ ꯑꯗꯨꯒꯤ ꯃꯊꯛꯇ ꯑꯃꯨꯛ ꯂꯨꯍꯣꯡꯕ ꯄꯥꯡꯕꯒꯤ ꯑꯗꯨꯒꯤ ꯄꯩꯁꯥꯅ ꯑꯃꯨꯛ ꯀꯥꯔꯤ ꯍꯥꯏꯔꯒ ꯑꯁ ꯀꯣꯛ ꯉꯥꯎꯁꯜꯂꯛꯑꯦꯗ ꯑꯩ ꯀꯣꯛꯀ ꯊꯣꯛꯇꯧ ꯃꯥꯟꯖꯜꯂꯛꯇ꯭ꯔꯦ ꯁꯨ ꯀꯣꯏꯅ ꯂꯣꯏꯅꯔꯒ ꯑꯃꯨꯛ ꯀꯩꯝꯇ ꯄꯥꯡꯗꯅ ꯄꯥꯡꯈꯤꯗꯕꯗꯤ ꯑꯃꯨꯛ ꯅꯨꯡꯉꯥꯏꯇꯦ
ꯅꯨꯡꯉꯥꯏꯇꯦ ꯑꯗꯨꯅꯤ ꯇꯧꯗꯣꯏꯁꯦ ꯑꯩꯁꯨ ꯂꯩꯒꯗꯕ ꯒꯤ ꯂꯩꯒꯗꯕ ꯉꯥꯛꯇ ꯑ ꯀꯩ ꯄꯥꯡꯉꯣ ꯍꯥꯏꯅꯣꯅ ꯑꯃꯨꯛ ꯍꯥꯏꯔꯨꯔꯒ ꯑꯆꯧ ꯑꯃꯨꯛ ꯍꯥꯏꯖꯤꯜꯂꯛꯑꯗꯤ ꯂꯩꯅꯉꯥꯏ ꯄꯩꯁꯥꯗꯣ ꯑꯩꯁꯨ ꯂꯩꯇ꯭ꯔꯤꯅ ꯇꯧꯔꯤꯁꯦ ꯀꯃꯥꯏꯅ ꯇꯧꯗꯣꯏꯅꯣ ꯈꯪꯗꯦ ꯃꯊꯥ ꯌꯥꯝ ꯁꯥꯏ
ꯑꯩꯅ ꯈꯪꯕꯗꯗꯤ ꯑꯆꯧꯕꯗꯤ ꯍꯥꯏꯔꯛꯇꯨ ꯃꯥꯟꯗꯔꯦ ꯍꯥꯏꯗꯤ ꯃꯣꯏꯁꯨ ꯃꯥꯖꯨ ꯑꯩꯈꯣꯏꯗ ꯄꯩꯁꯥ ꯌꯥꯝꯅ ꯊꯣꯛꯄ ꯅꯠꯇꯦ ꯈꯪꯕ ꯑꯗꯣ ꯅꯪꯕꯨꯗꯤ ꯍꯥꯏꯔꯛꯄ ꯌꯥꯏꯌꯦ ꯅꯪꯅ ꯄꯩꯁꯥ ꯊꯣꯛꯑ ꯑꯗꯨꯗꯤ ꯑꯩꯗꯕꯨ ꯄꯩꯁꯥ ꯊꯣꯛꯇꯕꯩ ꯋꯥꯅꯤ
ꯁꯥ ꯊꯣꯛꯄ ꯃꯥꯟꯕꯩ ꯋꯥꯅꯤ ꯏꯕꯦꯝꯃ ꯑꯃꯠꯇ ꯄꯥꯏꯗꯦ ꯈꯪꯉꯕ꯭ꯔꯥ ꯐꯤꯔꯣꯜ ꯑꯃꯐꯥꯎ ꯁꯤꯟ ꯉꯝꯗ꯭ꯔꯤꯁꯦ ꯍꯧꯖꯤꯛ ꯑꯗꯨꯅꯦ ꯑꯩ ꯍꯟꯗꯛꯀꯤ ꯂꯨꯍꯣꯡꯕꯁꯤꯗ ꯂꯩꯍꯧꯔꯁꯤ ꯁꯤꯔꯥ ꯅꯪꯉꯣꯟꯗ ꯍꯪꯉꯛꯏꯗꯣ ꯅꯪ ꯀꯩ ꯂꯩꯌꯦ ꯈꯜꯂꯤꯅꯣ ꯀꯃꯥꯏꯅ ꯇꯧꯔꯤꯅꯣꯅ ꯆꯠꯄꯁꯨ ꯅꯪꯒ ꯆꯠꯃꯤꯟꯅꯗ꯭ꯔꯗꯤ ꯑꯩ ꯈꯟꯕꯁꯨ ꯀꯔꯤꯝ ꯍꯩꯔꯣꯏ
ꯃꯔꯣꯝ ꯑꯃ ꯅꯪꯅ ꯐꯪ ꯄꯩꯁꯥꯥꯁ ꯃꯉꯣꯟ ꯄꯩꯁꯜꯂꯛꯇꯦ ꯀꯩꯗꯧ ꯁꯤꯖꯤꯟꯅꯕꯅꯣ ꯈꯪꯗꯦꯅ ꯃꯔꯣꯟ ꯑꯃ ꯉꯥꯡꯉꯤ ꯅꯪꯅ ꯀꯩꯗ ꯑꯃꯨꯛ ꯁꯤꯖꯤꯟꯅꯩꯅꯣ ꯍꯥꯏꯁꯤꯕꯣ
ꯈꯪꯗꯦ ꯕꯦꯕꯥ ꯄꯛꯆꯪꯗꯁꯨ ꯆꯪꯉꯦ ꯀꯩꯅꯣꯝꯃ ꯂꯩꯕꯒ ꯄꯩꯁꯥꯥꯁꯦ ꯌꯧꯔꯛꯄꯒꯅꯦ ꯂꯣꯏꯅꯃꯛ ꯐꯥꯎꯖꯦꯠꯇ ꯂꯩꯔꯝꯃꯤ ꯂꯣꯏꯅꯃꯛ ꯐꯥꯎꯖꯦꯠꯇ ꯂꯩꯔꯝꯃꯤ ꯀꯃꯥꯏꯅ ꯇꯧꯔꯤꯅꯣ ꯑꯩ ꯒ꯭ꯌꯥꯟꯅꯤꯅ ꯑꯗꯨꯝ ꯇꯥꯗꯦ ꯇꯧꯔꯤ
ꯑꯗꯨꯕꯨꯗꯤ ꯌꯥꯗꯕꯗꯤ
ꯑꯗꯩ ꯑꯩꯁꯨ ꯄꯩꯁꯥ ꯈꯔ ꯂꯩꯖꯔꯝꯕꯅꯦ ꯃꯔꯨꯞ ꯑꯃ ꯃꯥꯡꯗꯩ ꯍꯨꯔꯥꯡ ꯍꯨꯔꯥꯟ ꯌꯥꯎꯖꯕꯅꯦ ꯑꯗꯨꯁꯨ ꯌꯥꯗꯔꯦ ꯍꯥꯎꯔꯒ ꯄꯩꯁꯥꯗꯣ ꯑꯗꯨꯝ ꯂꯣꯏꯁꯤꯟꯈꯤꯕꯅ ꯍꯥꯜꯂꯦ ꯀꯩꯀꯩꯅ ꯁꯤꯖꯤꯟꯅꯖꯒꯦ ꯀꯩ ꯇꯧꯁꯤꯒꯦꯅ ꯈꯟꯖꯒꯗꯕ ꯄꯣꯠꯇꯣ ꯂꯥꯛꯄꯒ ꯆꯟꯄꯅꯍꯥꯟꯒꯔꯦ ꯑꯩꯒꯤꯁꯨ꯫ ꯀꯩꯝ ꯇꯧ ꯍꯧꯕꯁꯨ ꯅꯪꯍꯧꯗꯦ ꯭ꯒꯌꯥꯟ ꯇꯥꯗꯦ ꯇꯧꯔꯤꯁ
ꯈꯪꯗꯦ ꯀꯃꯥꯏ ꯇꯧꯗꯣꯏꯅꯣ ꯂꯩꯇꯕꯗꯤ ꯌꯥꯗꯕꯅꯤꯅ ꯀꯥꯏ ꯀꯥꯏꯗꯅꯣ ꯉꯝꯅꯕ ꯑꯗꯨꯝ ꯇꯧꯈ꯭ꯔꯅꯤ ꯂꯩꯏꯕꯗꯨ ꯅꯪꯒ ꯆꯠ ꯃꯤꯟꯅꯖꯤ ꯀꯝ ꯆꯠꯁꯤꯒꯦ
ꯂꯩꯕ ꯆꯠꯄ ꯍꯥꯏꯁꯦ ꯉꯁꯤꯗꯣ ꯁꯤꯡꯗꯨꯨ ꯆꯥꯅꯕꯩꯗꯨꯗ ꯁꯨꯃꯥꯏꯅꯗ ꯍꯪꯉꯁꯦ ꯑꯗꯨꯗꯨꯒ ꯍꯌꯦꯡꯗꯨꯅ ꯑꯃꯨꯛ ꯍꯌꯦꯡ ꯍꯌꯦꯡꯗꯣ ꯅꯪ ꯁꯪꯗꯣꯏ ꯇꯥꯔꯗꯤ ꯃꯣꯏꯗ ꯆꯠꯊꯣꯛꯎꯔꯁꯦ
ꯅꯪꯅ ꯍꯌꯦꯡꯗꯤ ꯁꯪꯉꯣꯏꯗ꯭ꯔꯣ
ꯁꯪꯅꯤ ꯁꯪꯅꯤ
ꯁꯪꯉꯣꯏ ꯍꯥꯏꯔꯣ
ꯁꯪꯒꯅꯤ ꯁꯪꯒꯅꯤ ꯍꯌꯦꯡꯗꯤ
ꯁꯪꯉꯅꯗꯤ ꯍꯥꯏꯌꯦꯡꯅ ꯆꯠꯂꯨꯔꯁꯤ ꯗꯥꯡꯋꯥꯔꯝ ꯆꯠꯂꯨꯁꯦꯕ ꯑꯌꯨꯛ ꯆꯠꯂꯨ ꯕꯖꯥꯔꯗ ꯆꯠꯂꯨꯔꯁꯦ ꯑꯗꯨꯒ ꯆꯠꯂꯨꯔꯒ ꯅꯪ ꯍꯥꯏꯐꯦꯠ ꯃꯥꯥꯏꯁꯦ ꯃꯇꯦꯡ ꯄꯥꯡꯕꯤꯔꯝꯃꯁꯦ ꯑꯗꯨꯗꯨꯒ ꯅꯪꯒꯤ ꯅꯣꯡꯃꯥꯏꯖꯤꯡꯒꯨꯝꯕꯗꯅ ꯑꯃꯨꯛ ꯄꯣꯠ ꯂꯩꯕꯗ ꯆꯠꯂꯨꯔꯁꯦ ꯑꯗꯨꯃꯥꯏꯅ ꯇꯧꯔꯁꯦ ꯃꯥꯒꯤꯁꯨ ꯍꯥꯏꯗꯤ ꯃꯥꯒꯤ ꯄꯣꯠ ꯂꯩꯕ ꯑꯣꯏꯅ ꯑꯈꯣꯏꯁꯨ ꯑꯗꯨꯝ ꯂꯩꯔꯛ ꯌꯥꯔꯦꯗꯅ
ꯌꯥꯔꯦ ꯌꯥꯔꯦ
ꯑꯗꯨ ꯅꯪꯅꯕ ꯑꯩꯁꯨ ꯑꯈꯣꯏ ꯃꯥꯗ ꯄꯩꯁꯥ ꯄꯤꯌꯨꯅ ꯇꯛꯇꯣꯏꯅꯤ ꯇꯧꯔꯤꯁꯦ ꯁꯧꯁꯧꯗꯤ ꯂꯧꯔꯛꯑꯅꯤ ꯑꯈꯣꯏ ꯃꯥꯗꯣ ꯑꯩꯅ ꯈꯪꯉꯦ
ꯍꯥꯏꯔꯣ ꯍꯥꯏꯔꯣ ꯈꯔ ꯅꯪꯅꯅꯕ
ꯍꯣ ꯍꯣꯏ ꯊꯝꯃꯒꯦꯀꯣ ꯑꯗꯨꯗꯤ
ꯍꯣ ꯍꯣ ꯍꯣꯏ